ꯑꯥ
ꯇꯥꯕꯔꯣ
ꯆꯥꯛ ꯆꯥꯔꯕꯣ ꯀꯩ ꯃꯊꯦꯜ ꯆꯥꯔꯕ
ꯌꯦꯟꯁꯥꯡ ꯊꯣꯡꯗꯨ ꯇꯟꯕ ꯑꯗꯒꯤ ꯂꯩꯁꯨ ꯆꯥꯅꯤꯡꯕ ꯑꯝꯇꯁꯨ ꯌꯥꯎꯗꯕ
ꯑꯁ ꯏꯟꯖꯥꯡ ꯊꯣꯡꯗꯧ ꯇꯟꯕꯥꯏ
ꯆꯤꯇꯟ ꯕꯥꯏ ꯆꯥꯅꯤꯟ ꯗꯕꯩꯅꯦ
ꯍꯣꯏ ꯆꯥꯅꯤꯡꯕꯗꯨ ꯂꯩꯇꯕꯒꯤ ꯊꯣꯡꯗꯣꯛꯄ ꯇꯟꯕꯗꯣ ꯑꯗꯨꯗꯩ ꯀꯩ ꯑꯣꯏꯅ ꯊꯣꯡꯉꯕ
ꯆꯅꯥ ꯑꯣꯏꯅ ꯂꯩꯔꯦ ꯆꯥꯔꯦ
ꯆꯅꯥ ꯅꯪꯅ ꯌꯥꯝ ꯄꯥꯝꯖꯕꯗꯣ
ꯎꯝ
ꯑꯩꯈꯣꯏꯗꯤꯅꯦ ꯉꯁꯤ ꯅꯪ ꯌꯥꯝ ꯄꯥꯝꯗꯧꯕ ꯑꯃ ꯆꯥꯏ
ꯊꯔꯣꯏ
ꯍꯥꯏꯔꯛꯀꯦ ꯇꯥꯎ ꯀꯔꯤꯅꯣ ꯑ ꯀꯣꯜꯂꯝ ꯃꯅꯤꯗꯨ ꯏꯔꯣꯜꯂꯦ
ꯎꯝ
ꯑꯗꯨꯗꯨꯒꯅꯦ ꯕꯣꯔꯥ ꯐꯧ ꯐꯣꯡ ꯁꯥꯕ ꯑꯃ ꯍꯧꯔ ꯆꯥꯏ
ꯑꯣ ꯆꯥꯑꯣ ꯆꯥꯑꯣ ꯆꯥꯑꯣ ꯅꯊꯟ ꯅꯊꯟ ꯆꯥꯑꯣ
ꯈꯨꯍꯥꯎꯗꯤ ꯀꯌꯥꯝꯗꯤ ꯍꯥꯎꯈ꯭ꯔꯦ ꯑꯩꯅ ꯅꯪ ꯅꯤꯡꯁꯤꯡ ꯅꯤꯡꯁꯤꯡꯅ ꯆꯥꯕ ꯍꯦꯟꯅꯁꯨ ꯍꯥꯎꯋꯦ
ꯅꯪ ꯃꯤ ꯎꯁꯤꯠꯇꯕ ꯍꯧꯔꯦ
ꯎꯁꯤꯠꯇꯕꯠꯇꯦꯅꯦ ꯑꯍꯥꯎꯕꯒꯤ ꯃꯍꯥꯎꯗꯣ ꯅꯪꯁꯨ ꯈꯪꯅꯕ ꯍꯥꯏꯅ ꯍꯥꯏꯔꯤꯅꯦ
ꯍꯣꯏ ꯍꯣꯏ
ꯑꯗꯨꯅꯦ ꯍꯝꯕꯔ ꯉꯁꯥꯏ ꯉꯁꯥꯏ ꯅꯪ ꯆꯠꯈ꯭ꯔꯦꯗꯅꯀꯣ
ꯎꯝ
ꯅꯪꯉꯣꯟꯗ ꯌꯥꯎꯕ ꯑꯩ ꯐꯣꯇꯣꯗꯣ ꯊꯥꯔꯛꯇ꯭ꯔꯤꯌꯦ ꯅꯪ
ꯑꯅꯤ ꯈꯛꯇ ꯌꯥꯎꯈꯤꯕꯅꯦ ꯍꯣꯏ ꯊꯥꯔꯛꯀꯦ ꯑꯩ ꯁꯪꯗꯕꯩꯅꯤ
ꯑꯗꯣ ꯊꯧ ꯌꯥꯝ ꯆꯤꯟꯕꯗꯣ
ꯎꯝ ꯆꯤꯡ ꯈꯨꯠꯆꯤꯟ ꯑꯝꯅꯦ
ꯅꯪ ꯆꯠꯈ꯭ꯔꯀꯥꯟꯗ ꯑꯩꯈꯣꯏ ꯑꯍꯨꯝꯁꯦ ꯍꯩꯅꯧꯁꯤ ꯁꯨꯝ ꯑꯃꯨꯛ ꯆꯥꯔꯛꯄꯗꯩ ꯄꯦꯜꯂꯛꯇ꯭ꯔꯦꯕꯀꯣ ꯏꯃꯥꯅ ꯕꯤ ꯑꯃꯥꯡ ꯉꯁꯥꯏ ꯌꯨꯝꯕꯨ ꯏꯃꯥꯟꯅꯕꯤꯗꯣ ꯃꯥꯗꯤꯅꯦ ꯈꯪꯕ꯭ꯔꯥ ꯍꯩꯅꯧꯒ ꯀꯐꯣꯏꯗꯨꯒ ꯁꯤꯡꯖꯨꯗꯨꯒ ꯀꯣꯠꯂ ꯆꯥꯈꯠꯂꯛꯑꯕꯅꯦꯕ ꯑꯗꯨꯒ ꯑꯩꯁꯦ ꯀꯩꯅꯣꯃ ꯇꯧꯔꯦ ꯄꯨꯛ ꯃꯅꯨꯡꯗ ꯌꯨꯒ ꯁꯨꯡꯉꯕ꯭ꯔꯥ ꯈꯪꯗꯦ ꯇꯨꯝꯅꯤꯡꯉꯛꯑꯦꯌꯦ ꯀꯩꯅꯣꯃ ꯇꯧ ꯇꯧꯔꯦ ꯑꯩꯁꯦ ꯍꯨꯒ ꯑꯣꯜꯂ ꯆꯥꯔ ꯈꯪꯗꯦ ꯌꯦ
ꯎꯝ
ꯆꯤꯜꯂꯒ
ꯎꯝ
ꯀꯩꯅꯣ ꯦ ꯑꯩꯈꯣꯏ ꯏꯃꯥꯟꯅꯕꯤ ꯑꯩꯈꯣꯏꯝꯁꯤ ꯄꯦꯟꯗꯕꯗꯒꯤꯀꯣ ꯃꯣꯏꯒꯤ ꯊꯣꯡꯉꯥꯟ ꯃꯄꯥꯥꯏꯗ ꯍꯧꯕ ꯍꯩꯅꯧ ꯆꯥꯗꯣ ꯑꯪ ꯑꯪ ꯑꯗꯨꯏꯗꯣ ꯑꯃꯨꯛ ꯋꯥꯈꯣꯛ ꯇꯧꯔꯒ ꯑꯃꯨꯛ ꯍꯦꯛꯑꯦ ꯃꯔꯤ ꯃꯉꯥ ꯍꯦꯛꯑꯦ ꯃꯦꯗ ꯂꯣꯏ ꯁꯪꯉꯦ ꯃꯔꯤ ꯃꯉꯥ ꯍꯦꯛꯑꯦ ꯎꯝ
ꯑꯣ ꯑ ꯑꯃꯨꯟꯕꯗꯤꯣ ꯌꯥꯝ ꯆꯥꯅꯤꯡꯉꯦ ꯑꯩꯗꯤ ꯃꯄꯨꯝꯣꯏ ꯑꯣꯏꯅ ꯃꯀꯨꯝ ꯈꯣꯛꯑꯣ ꯆꯥꯕꯗꯣ
ꯑꯥ ꯑꯥ ꯑ ꯑꯗꯨ ꯆꯥꯔꯤꯅꯦ ꯈꯪꯃꯛꯀꯦ ꯌꯥꯝꯗꯤ ꯍꯥꯎꯈ꯭ꯔꯦ ꯑꯩꯈꯣꯏ ꯑꯍꯨꯝꯁꯦ ꯑꯗꯩ ꯆꯥꯕ ꯂꯣꯏꯔꯦ ꯑꯗꯩ ꯀꯣꯟ ꯂꯤ ꯀꯩꯀꯥꯗꯨ ꯂꯣꯏ ꯁꯤꯃꯤꯟꯅꯔꯦ
ꯎꯝ
ꯑꯗꯨꯒ ꯀꯩꯅꯣ ꯇꯧꯔꯦ ꯑ ꯑꯗꯨꯝ ꯀꯣꯂꯛ ꯀꯌꯥ ꯂꯨꯁꯤꯅꯦꯕ ꯃꯕꯥꯅꯤꯗꯣ ꯑꯩ ꯊꯤ ꯑꯁ꯭ꯋꯥꯏ ꯃꯇꯦꯛ ꯑꯃ ꯃꯥꯅꯤꯁꯨꯨꯕꯅꯤ ꯅꯅꯥ ꯑꯗꯨꯝꯕꯁꯨꯨꯝ ꯍꯂꯛꯑꯦ ꯑꯗ ꯑꯩꯁꯨ ꯇꯨꯝꯃꯦ ꯇꯨꯝꯃꯦ ꯇꯨꯝꯃꯦ ꯉꯔꯥꯡ ꯑꯪ ꯑꯍꯤꯡꯗꯣ ꯕꯣꯗꯣ ꯌꯦꯡꯀꯥꯟꯗ ꯑꯩ ꯉꯔꯥꯡ ꯉꯔꯥꯡ ꯥꯡ ꯍꯥꯏꯕ ꯉꯔꯥꯡꯒꯤ ꯅꯨꯃꯤꯗꯥꯡꯗꯣ ꯑꯩ ꯑꯃꯨꯛꯐꯥꯎ ꯇꯨꯝꯍꯧꯗ꯭ꯔꯦꯕ
ꯎꯝ
ꯇꯨꯝꯍꯧꯗꯦ ꯑꯩ ꯑꯪ ꯇꯁꯦꯡꯅ ꯑꯃꯐꯥꯎ ꯇꯨꯝꯍꯧꯗꯦꯕ ꯕꯣꯜ ꯌꯦꯡꯕ ꯅꯠꯇꯦ ꯍꯥꯏꯗꯤ ꯑꯩ ꯊꯕꯛ ꯑꯃꯁꯨ ꯇꯧꯔꯦ ꯆꯥꯛꯆꯥ ꯇꯣꯛꯄ ꯈꯣꯠꯄ ꯑꯩꯈꯣꯏꯗ ꯋꯥꯔꯤ ꯁꯥꯟꯅꯔꯝꯃꯤꯗꯅꯀꯣ ꯑꯗꯩ ꯄꯨꯡ ꯑꯩꯈꯣꯏ ꯏꯃꯥꯟꯅꯄꯤꯌꯦ ꯑꯩꯈꯣꯏ ꯀꯣꯟꯅ ꯁꯥꯟꯅꯍꯧ ꯀꯥꯟꯗ ꯄꯨꯡ ꯑꯩꯈꯣꯏꯅꯤꯗꯣ ꯁꯥꯟꯅ ꯍꯧꯀꯥꯟꯗ ꯄꯨꯡ ꯇꯔꯥꯃꯥꯊꯣꯏ ꯇꯥꯔꯦꯕ ꯑꯗꯨꯗꯩ ꯃꯥꯗꯤ ꯑꯗꯨꯝ ꯇꯨꯝꯃꯅꯤ ꯈꯣꯠꯂꯅꯤ ꯍꯣꯔꯦꯟ ꯕꯣꯜ ꯌꯦ ꯑꯝꯗꯥꯏꯗꯅ ꯍꯧꯒꯠꯂ ꯌꯦꯡꯉꯅꯤꯅ ꯍꯥꯏꯒꯤꯈꯤꯕꯅꯦꯕ ꯑꯩꯗꯤ ꯑꯗꯨꯗꯒꯤ ꯊꯕꯛ ꯑꯃꯁꯨ ꯁꯨꯝ ꯇꯧꯔ ꯑꯗꯨꯝ ꯂꯩꯈꯤꯕꯒꯤ ꯄꯨꯡꯗꯣ ꯍꯥꯏ ꯑꯃ ꯍꯦꯟꯖꯤꯟꯈ꯭ꯔꯦ
ꯎꯝ
ꯑꯗꯨꯗꯩꯗꯤ ꯐꯣꯟꯗꯨꯁꯨ ꯆꯥꯔꯖ ꯌꯥꯎꯛꯇꯦꯅꯦ ꯑꯃꯨꯛ ꯉꯥꯏꯍꯥꯛꯇꯪ ꯆꯥꯔꯖ ꯇꯧꯁꯤꯜꯂ ꯆꯥꯔꯖ ꯇꯧꯁꯤꯜꯂ ꯂꯩꯔꯨ ꯃꯇꯝꯗꯨꯁꯨ ꯑꯩꯗꯣ ꯀ ꯀꯩꯅꯣꯡꯃ ꯌꯦꯡꯉꯒ ꯑꯣ ꯆꯥꯔꯖ ꯇꯧꯅ ꯇꯧꯅꯅꯦ ꯋꯥꯔꯤꯗ ꯑꯃꯨꯛ ꯊꯥꯔꯒꯅꯦ ꯑꯗꯨꯝ ꯇꯥꯔꯒꯩꯗꯣ ꯑꯃꯨꯛ ꯂꯩꯔꯨꯔꯦꯕꯀꯣ ꯑꯗꯨꯒꯤ ꯀꯩꯅꯣ ꯇꯧꯔꯕ ꯑꯥ ꯑꯗꯨꯒꯤꯅꯦ ꯑꯗꯨꯏ ꯑꯃꯨꯛ ꯑꯗꯨꯝ ꯂꯣꯏꯔꯀꯥꯟꯗꯣ ꯇꯥꯔꯨ ꯐꯨꯠꯂꯣꯏꯔ ꯁꯠꯇꯣꯛꯑꯒꯦ ꯇꯧꯔ ꯂꯣꯏꯔꯒꯦ ꯑꯗꯨꯏ ꯄꯨꯡ ꯑꯅꯤ ꯃꯈꯥꯏ ꯑꯗꯨꯝ ꯇꯥꯔꯛꯑꯦꯕ ꯄꯨꯡ ꯑꯃꯃ ꯈꯛꯇꯪ ꯉꯥꯏꯑꯦ ꯑꯗꯨꯗꯩꯗꯤ ꯑꯗꯨꯝ ꯐꯣꯟ ꯌꯦꯡꯉꯒ ꯈꯣꯠꯂꯒ ꯐꯣꯟ ꯌꯦꯡꯉꯒ ꯈꯣꯠꯂꯒ ꯑꯗꯨꯝ ꯂꯩꯈ꯭ꯔꯦꯕ
ꯎꯝ ꯑꯗꯦ ꯚꯣꯅꯤꯉ ꯑꯗꯨꯣ
ꯑꯗꯨꯒꯤ
ꯎꯝ
ꯑꯗꯩ ꯑꯗꯨꯝ ꯕꯣꯜꯗꯣ ꯑꯗꯨꯝ ꯌꯦꯡꯊꯈ꯭ꯔꯦꯗꯅꯀꯣ ꯉꯔꯥꯡꯁꯨ ꯕꯣꯜꯗꯁꯨ ꯌꯥꯝ ꯀꯨꯏꯔꯦꯕ ꯃꯤꯅꯤꯠ ꯑꯍꯥꯟꯕꯒꯤ ꯃꯤꯅꯤꯠ ꯍꯥꯏꯗꯤ ꯍꯥꯞ ꯃꯤꯅꯤꯠꯅꯤ ꯄꯨꯡꯉꯥ ꯁꯥꯟꯅꯔꯒ ꯃꯤꯅꯤꯠ ꯑꯍꯨꯝ ꯑꯃꯨꯛ ꯍꯥ ꯃꯤꯅꯤꯠ ꯃꯔꯤ ꯍꯥꯞꯄꯦꯕ ꯑꯗꯨ ꯑꯗꯨ ꯑꯃꯨꯛ ꯑꯗꯨ ꯂꯣꯏꯔꯒ ꯍꯥꯞ ꯁꯦꯀꯦꯟ ꯍꯥꯞꯀꯤꯁꯤꯗ ꯑꯃꯨꯛ ꯃꯤꯅꯤꯠ ꯃꯧꯗ꯭ꯔꯥ ꯆꯠꯂ ꯃꯇꯨꯡꯁꯤꯗ ꯑꯃꯨꯛ ꯃꯤꯅꯤꯠ ꯇꯔꯦꯠ ꯑꯃꯨꯛ ꯍꯥꯞꯄꯦꯀꯣ ꯑꯗꯨꯁꯨ ꯗ꯭ꯔꯣ ꯆꯠꯄꯗꯒꯤ ꯄꯨꯡꯈꯥꯏ ꯑꯃ ꯍꯥꯞꯄꯦꯕ
ꯀꯥꯗ ꯍꯣꯏꯔꯅꯣ
ꯑꯩꯅ ꯄꯥꯝꯕꯗꯨꯗ ꯊꯣꯏꯌꯦ ꯀꯔꯤꯅꯣ ꯑꯗꯨꯗ ꯊꯣꯏꯗ꯭ꯔꯗꯤꯁ ꯑꯩ ꯑꯗꯨꯒ ꯀꯩꯅꯣ ꯇꯧꯔꯦ ꯎ ꯍꯥꯞ ꯑꯗꯨꯒꯤ ꯄꯨꯂꯞ ꯑꯗꯨꯝ ꯀꯦꯟꯗ꯭ꯔꯣ ꯇꯥꯕꯗꯒꯤ ꯍꯧꯖꯤꯛ ꯃꯤꯅꯤꯠ ꯀꯨꯟꯊ꯭ꯔꯥ ꯍꯥꯞꯄꯦꯕ ꯑꯗꯨꯒꯤꯗꯨꯗꯅꯦ ꯀꯩꯒꯨꯝꯕ ꯕꯕꯥꯅꯦ ꯑꯗꯨꯝ ꯆꯞ ꯃꯥꯟꯅꯅ ꯗ꯭ꯔꯣ ꯆꯠꯂ ꯂꯩꯇꯥꯥꯔꯗꯤ ꯄꯦꯅꯥꯜꯇꯤ ꯀꯥꯎꯗꯣꯏꯅꯦꯕ ꯑꯗꯣ ꯑꯩꯈꯣꯏꯅ ꯑꯃ ꯍꯦꯜꯂꯒ ꯊꯣꯏꯔꯦ
ꯎꯝ ꯄꯅꯗꯤ ꯀꯥꯎꯕꯗꯣ ꯈꯥꯏꯌꯦ
ꯉꯔꯥꯡꯒꯤꯗꯨ ꯈꯪꯕ꯭ꯔꯥ ꯃꯣꯏꯒꯤꯅꯦ ꯀꯤꯄꯔꯗꯣ ꯌꯥꯝ ꯍꯩꯌꯦꯕ ꯑꯗꯨꯒꯤ ꯌꯥꯝ ꯋꯥꯕꯩꯅꯦ ꯍꯥꯏꯕ ꯅꯠꯇ꯭ꯔꯗꯤꯅꯦ ꯕꯣꯜꯗꯤꯅꯦ ꯈꯪꯕ꯭ꯔꯥ ꯅꯥꯏꯟꯇꯤ ꯅꯥꯏꯟ ꯄꯥꯔꯁꯦꯟꯗꯣ ꯁꯣꯝꯅ ꯁꯥꯟꯅꯕꯅꯦꯕ ꯑꯩꯈꯣꯏ ꯑꯩꯅ ꯄꯥꯝꯕ ꯂꯩꯕꯥꯛꯇꯨꯅ ꯁꯥꯟꯅꯔꯤꯅꯦꯕ ꯑꯁ ꯑꯩ ꯆꯥꯛꯄꯁꯤꯗꯤꯀꯣ ꯆꯥꯛꯄꯁꯤꯗꯤ
ꯤꯄꯔ ꯀꯤꯄꯔ ꯍꯥꯏꯕꯁꯤꯁꯨ ꯀꯥꯟꯅꯩꯀꯣ
ꯌꯥꯝ ꯍꯩꯇꯦꯕ ꯍꯥꯏꯗꯤ ꯒꯣꯜ ꯆꯟꯐꯝꯗꯨꯗ ꯐꯥꯗꯧꯔꯤꯕꯗꯣ ꯑꯗꯨ ꯑꯗꯨꯅꯦ ꯍꯥꯏ ꯌꯥꯝ ꯇꯦꯔꯥ ꯀꯥꯏꯁꯦ
ꯍꯣꯏ ꯍꯥꯏꯗꯤ ꯑꯃ ꯃꯤ ꯇ꯭ꯔꯤꯛ ꯁꯥꯟꯅꯔꯒ ꯂꯣꯏ ꯀꯥꯎꯅꯩ
ꯍꯣꯏ ꯉꯔꯥꯡ ꯑꯗꯨꯝ ꯑꯩꯅ ꯄꯥꯝꯖꯕ ꯍꯣꯏ ꯑꯩꯅ ꯄꯥꯝꯖꯕꯅ ꯅꯨꯄꯥꯁꯦ ꯑꯗꯨꯝ ꯀꯩꯅꯣ ꯇꯧꯋꯦꯕ ꯍꯥꯏ ꯅꯍꯃꯩ ꯐ꯭ꯔꯤꯀꯤ ꯀꯧꯋꯥ ꯑꯗꯨꯝ ꯆꯟꯗ꯭ꯔꯥ ꯉꯔꯥꯡꯗꯤ ꯐꯔꯤꯀꯤ ꯇꯤꯍꯣꯡꯕ ꯑꯍꯨꯝꯂꯛꯂ ꯑꯃ ꯀꯥꯎꯋꯦꯕ
ꯑ
ꯑꯗ ꯑꯃꯐꯥꯎ ꯆꯟꯗꯦꯕ ꯍꯥꯏꯗꯤ ꯐꯖ ꯐꯖꯅ ꯀꯧꯔ ꯑꯗꯨꯝ ꯆꯜꯂꯗꯧꯕꯁꯦ ꯑꯗꯨꯏꯗꯨꯅꯅꯦ ꯃꯣꯏ ꯀꯤꯞꯄꯔꯗꯨꯣ ꯍꯧꯔꯛ ꯌꯣꯡꯒ ꯆꯞ ꯃꯥꯟꯅꯩ ꯍꯥꯏꯕ ꯌꯣꯡꯒꯒꯤꯕꯨ ꯍꯦꯟꯅ ꯁꯥꯊꯤꯌꯦ ꯀꯩꯅꯣ ꯈꯪꯗꯦꯗꯤ ꯀꯣꯟꯅꯔ ꯀꯥꯎꯔꯛꯄꯗꯨꯁꯨꯅꯦ ꯃꯥꯅ ꯑꯗꯨꯝ ꯍꯦꯛꯇ ꯆꯣꯡꯈꯠꯂ ꯐꯥꯈꯤꯅꯦꯕ
ꯈꯔ ꯋꯥꯡ ꯆꯥꯎꯕ ꯃꯤꯁꯨ ꯑꯣꯏꯕꯔꯝꯗꯕꯅꯤ
ꯑꯗꯨ ꯌꯥꯝ ꯋꯥꯡ ꯆꯥꯎꯕꯁꯨ ꯀꯩꯁꯨꯅ ꯍꯣꯏ ꯋꯥꯡꯗꯣ ꯑꯗꯨꯝ ꯆꯥꯎꯋꯦ ꯑꯗꯨꯒꯅꯦ ꯄ ꯈꯪꯗꯦ ꯄꯨꯔꯥ ꯌꯦꯡꯉ ꯌꯣꯡ ꯍꯥꯏꯁꯤꯅꯦ ꯌꯣꯡ ꯍꯥꯏꯕꯨ ꯌꯣꯡ ꯄꯨꯔꯥ ꯌꯣꯡꯕ ꯑꯗꯨꯃꯥꯏꯅ ꯇꯧꯕ ꯉꯝꯃꯣꯏꯗꯧ ꯃꯥꯜꯂꯦꯅ ꯈꯟꯕꯗ ꯍꯥꯏꯗꯤ ꯑꯁꯣꯝ ꯅꯥ ꯀꯩꯅ ꯂꯣꯝ ꯗ ꯃꯇꯥꯏ ꯈꯔ ꯆꯠꯊꯣꯛꯑ ꯂꯩ ꯁꯣꯝ ꯅꯥꯀꯟ ꯑꯍꯧꯕꯁꯤꯗ ꯂꯤꯆꯤꯟꯍꯧꯒꯦ ꯃꯥꯅ ꯌꯧꯔꯛꯄ ꯉꯝꯃꯣꯏꯒ ꯈꯜꯂ ꯇꯧꯕꯁꯤ ꯀ ꯁꯨꯔꯦ ꯀꯃꯥꯏꯅ ꯆꯣꯡ ꯊꯜꯂꯛꯏꯅꯣ ꯈꯪꯗꯕ ꯑꯗꯨꯝ
ꯏꯁꯄ꯭ꯔꯤꯡ ꯄꯥꯟ ꯇ
ꯍꯣꯏ ꯄꯨꯔꯥ ꯈꯪꯗꯦ ꯌꯣꯒ ꯆꯞ ꯃꯥꯟꯅꯩ ꯍꯥꯏꯁꯦ
ꯑꯗꯣ ꯃꯤ ꯑꯇꯩꯉꯩꯗꯤ ꯍꯥꯏꯗꯤ ꯑꯩꯈꯣꯏꯁꯨ ꯈꯪꯅꯩꯅꯦꯕꯀꯣ ꯑꯣꯏꯔꯣꯝꯗ ꯀꯥꯎꯋꯦ ꯜꯂꯝꯃ ꯈꯜꯂ ꯑꯦꯝ ꯇꯧꯔꯒ ꯑꯃꯨꯛ ꯕꯣꯜꯉꯩꯗꯨꯅ ꯌꯦꯠꯂꯣꯝꯗ ꯀꯥꯎꯒ ꯀꯥꯏ ꯀꯤꯄꯔꯃ ꯑꯣꯏꯔꯣꯝ ꯆꯧꯁꯤꯟꯈꯤꯕꯒ ꯌꯥꯎꯗ꯭ꯔꯣ ꯍꯥꯏꯁꯦ ꯁꯥꯏꯠ ꯁꯥꯏꯠꯀ
ꯍꯣꯏ ꯉꯥꯎꯍꯟꯕꯗꯨꯅꯦꯕ ꯑꯗꯨꯏꯗꯣ ꯑꯗꯨ ꯈꯔꯕ ꯉꯔꯥꯡꯗꯤ ꯑꯗꯨ ꯍꯥꯏꯗꯤ ꯌꯥꯝ ꯑꯗꯨꯛ ꯌꯥꯝ ꯍꯩꯔꯕꯗꯣ ꯑꯩꯅ ꯄꯥꯝꯖꯕ ꯅꯨꯄꯥꯗꯣ ꯑꯗꯨ ꯃꯣꯏꯁ ꯌꯥꯝ ꯈꯔ ꯍꯥꯏꯗꯤ ꯃꯣꯏꯒꯤ ꯉꯔꯥꯡ ꯂꯩꯕꯥꯛꯁꯦ ꯈꯔ ꯋꯥꯅ ꯊꯣꯛꯑꯕ ꯍꯥꯏꯗꯤ ꯑꯃꯗꯨꯅ ꯑꯇꯣꯞꯄ ꯃꯈꯩ ꯑꯃꯨꯛ ꯍꯩꯇꯦ ꯕꯣꯜꯗꯤ ꯃꯣꯏꯅꯗꯅꯦ ꯄꯥꯏꯔ ꯁꯥꯟꯅꯩꯁꯦ ꯑꯗꯨ ꯀꯩꯅꯣ ꯇꯧꯕꯒꯤ ꯀꯤꯞꯄꯔꯗꯨ ꯕꯦꯔꯥ ꯀꯥꯕꯒꯤ ꯀꯧ
ꯃꯃꯥꯡꯗꯁꯨ ꯑꯗꯨꯒ ꯀꯩꯅꯣ ꯑꯣꯏ ꯀꯥꯡꯒ ꯁꯥꯟꯅ ꯀꯥꯟꯗꯁꯨ ꯣꯗꯨ ꯃꯣꯗ ꯁꯥꯟꯅꯕꯅꯦ ꯍꯥꯏꯕ ꯍꯩꯇꯥꯕꯏ ꯍꯥꯏꯗꯤ ꯄꯥꯁ ꯄꯤꯕꯗꯣ ꯑꯗꯨꯐꯥꯎꯕ ꯍꯥꯏꯗꯤ ꯃꯣꯏ ꯑꯉꯧꯕꯗ ꯇꯥꯔꯕꯅꯦꯕ ꯍꯣꯏ ꯗ꯭ꯔꯦꯁꯇꯣ ꯑꯗꯨꯗꯤ ꯃꯣꯏ ꯁꯥꯟꯅꯕ ꯃꯇꯝꯗ ꯑꯉꯧꯕ ꯁꯦꯠꯄꯅꯦꯕ ꯆꯄꯔꯗ ꯀꯩꯅꯣ ꯑ ꯀꯩ ꯍꯥꯏꯅꯤ ꯄꯤ ꯄꯥꯁꯇꯨ ꯁꯣꯏꯗꯅꯒ ꯑꯃꯨꯛ ꯄꯤꯕ ꯌꯥꯎꯋꯗꯤ ꯅ ꯍꯥꯏꯗꯤ ꯀꯣꯅꯔꯗꯒꯤ ꯀꯥꯎꯔꯛꯄꯒꯨꯝꯕ ꯎ ꯑꯗꯨꯗ ꯐꯣꯡꯗ ꯍꯥꯏꯗꯤ ꯁꯨꯡꯐꯝ ꯑꯗꯨ ꯅꯨꯃꯤꯠ ꯑꯗꯨ ꯅꯨꯃꯤꯠꯇ ꯁꯥꯟꯅꯔꯕ ꯕꯣꯟꯗꯣ ꯑꯗꯣ ꯀꯩ ꯍꯥꯏꯅꯤ ꯁꯨꯡ ꯃꯨꯟ ꯃꯨꯟ ꯉꯝꯗꯦ ꯍꯥꯏꯕ
ꯉꯝꯗꯦ ꯑꯗꯨꯛ ꯑꯗꯨꯀꯥꯟꯗ ꯌꯥꯝ ꯂꯥꯏꯅ ꯂꯥꯏꯅ ꯁꯥꯟꯅꯗ꯭ꯔꯣ ꯉꯔꯥꯡꯒꯤꯁꯨ ꯃꯌꯥꯏꯗ ꯁꯥꯟꯅꯕꯁꯤꯗꯤ ꯂꯥꯏꯅ ꯂꯥꯏꯅ ꯁꯥꯟꯅꯩꯑꯕ
ꯑꯥ
ꯀꯥꯎꯁꯤꯜꯂꯒ ꯆꯟꯕꯗꯣ ꯉꯝꯗꯕꯗꯨꯅꯦꯕ ꯑ ꯂꯨꯔꯤꯗꯣ
ꯎꯝ ꯂꯃꯨꯒꯤ ꯁꯟꯗꯤ ꯅꯨꯃꯤꯠꯇ ꯊꯥꯟꯕꯗꯣ
ꯑꯥꯎ
ꯑꯗꯨꯗ ꯑꯗꯨꯦꯕ
ꯑꯁꯗꯣ ꯑꯩꯈꯪꯅ ꯍꯟꯗ ꯃꯣꯏ ꯀꯩꯅꯣ ꯔꯥꯎꯟ ꯑꯣꯐ ꯁꯤꯛꯁꯇꯤꯟ ꯆꯪꯈ꯭ꯔꯃꯤꯅ ꯍꯟꯗꯛꯥꯡ ꯀꯩꯅꯣ ꯇꯔꯦꯠꯇ ꯁꯥꯟꯅꯗꯣꯏꯅꯦꯕ ꯅꯨꯃꯤꯗꯥꯡꯒꯤ ꯄꯨꯡ ꯃꯥꯄꯟ ꯃꯈꯥꯏꯗ ꯑꯁ ꯑꯩ ꯌꯦꯡꯗꯧꯔꯤꯕ ꯑꯗꯩ ꯑꯩ ꯑꯇꯣꯞꯄꯒꯤ ꯂꯩꯕꯥꯛꯅ ꯁꯥꯟꯅꯕꯗꯗꯤ ꯄꯣꯠ ꯑꯝꯇ ꯌꯦꯡꯗꯦ ꯑꯩ ꯃꯥꯅ ꯁꯥꯟꯅꯕꯗꯗꯤ ꯑꯩ ꯆꯤꯊꯕ ꯌꯥꯗꯦ ꯑꯩ ꯑꯗꯨꯗꯕꯨꯛ ꯉꯔꯥꯡ ꯑꯍꯤꯡ ꯇꯨꯝꯍꯧꯗ꯭ꯔꯕꯅꯦ ꯑꯩ
ꯑꯦꯁꯃ ꯃꯥꯥꯡꯗꯒꯥꯟ ꯀ ꯀ ꯑ ꯀꯩ ꯍꯥꯏꯈ꯭ꯔꯦ ꯑꯁꯣꯝ ꯀꯩꯅꯣꯔꯣꯝꯗꯨꯒ ꯃꯤ ꯐꯨꯅꯩꯗꯨ
ꯍꯣꯏ ꯑꯗꯨꯅꯤ ꯑꯪ ꯑꯗꯣ ꯑ ꯉꯥꯡꯗꯣ ꯍꯪꯕꯥꯏ ꯀꯩꯅꯣ ꯇꯧꯔꯤꯦꯗꯅ ꯑꯗꯨꯗꯩ ꯕꯣꯜꯗꯣ ꯑꯗꯨꯝ ꯁꯅ ꯕꯣꯜ ꯂꯔꯀꯥꯟꯗꯅꯦ ꯄꯨꯡ ꯇꯔꯨꯛ ꯃꯈꯥꯏ ꯇꯥꯔꯦꯕ
ꯎꯝ
ꯑꯗꯨꯗꯩꯅꯦ ꯇꯨꯝꯕꯗꯨꯅ ꯑꯩ ꯄꯨꯡ ꯅꯤꯄꯥꯟꯃꯛ ꯅꯤꯄꯥꯜ ꯃꯤꯅꯤꯠ ꯇꯔꯥꯐꯧ ꯇꯨꯝꯃꯦꯕ ꯑꯗꯨꯗꯅꯦ ꯑꯩꯗꯣ ꯉꯁꯥꯏ ꯀꯣꯂꯦꯖ ꯆꯠꯄꯒꯤ ꯍꯧꯒꯠꯄꯗꯣ ꯌꯥꯝ ꯌꯥꯝ ꯍꯧꯒꯠꯅꯤꯡꯗ꯭ꯔꯦꯕ
ꯎꯝ
ꯄꯨꯡ ꯑꯃ ꯃꯈꯥꯏꯒꯤ ꯆꯥꯡ ꯈꯛꯇꯅꯦ ꯍꯥꯏꯕ ꯑꯩ ꯉꯁꯤ ꯇꯨꯝꯃꯤꯁꯦ
ꯉꯝꯕꯨ ꯉꯝꯅꯦ ꯍꯦꯛ ꯆꯠꯂꯨꯕꯗꯣ ꯍꯜꯂꯛꯄꯗꯒꯤꯩꯗꯤ ꯑꯗꯨꯝ ꯀꯣꯛꯁꯤ ꯌꯥꯗ꯭ꯔꯕꯅꯦꯕ ꯑꯦ ꯇꯨꯏꯁꯟ ꯃꯐꯝꯗꯁꯨꯅꯦ ꯁꯤꯌꯦꯕ ꯇꯧꯋꯦ
ꯑꯗꯨꯕꯨ ꯅꯨꯡꯁꯥꯁꯨ ꯌꯥꯝ ꯁꯥꯕꯁꯨ ꯅꯠꯇꯦ
ꯈꯪꯗꯦ ꯑꯗꯨꯃꯥꯏꯅ ꯇꯧꯔꯗꯤꯦ ꯇꯧꯋꯦꯕ ꯌꯥꯝ
ꯈꯣꯡꯅꯁꯨ ꯆꯠꯂꯤꯅꯦ ꯅꯪꯗꯤ ꯀꯃꯥꯏꯅ ꯇꯧꯔꯤꯅꯣ ꯍꯥꯏꯕ
ꯆꯤꯛꯄꯗꯣ ꯍꯥꯏꯅꯤꯅꯦ ꯆꯤꯛꯄ ꯄꯨꯥ ꯃꯐꯝ ꯑꯃꯈꯛꯇ ꯆꯤꯛꯄ ꯌꯥꯠꯇꯕ ꯁꯤ ꯀꯣꯛ ꯀꯣꯛꯁꯤꯅ ꯄꯨꯂꯤ ꯁꯤꯅꯦꯕ ꯈ꯭ꯋꯥꯡ ꯋꯥꯔꯤꯁꯦ ꯁꯥꯏꯠ ꯁꯥꯏꯠ ꯆꯤꯛꯄꯗꯣ ꯑꯩ ꯈ ꯅꯪ ꯈꯥꯡꯉꯝꯃꯦꯕ ꯀ ꯄꯨ ꯂꯨꯈꯝꯗꯩ ꯑꯗꯒꯤ ꯂꯨꯃꯥꯡꯗꯒꯤꯩ ꯀꯩ ꯄꯨꯔꯞ ꯆꯠꯂꯀꯥꯟꯗꯅꯦꯕ
ꯎꯝ
ꯇꯉꯣꯟ ꯆꯥꯐꯝ ꯈꯪꯗꯦꯕ
ꯍꯣꯏ
ꯊꯥꯡꯗꯥ ꯊꯝꯅꯤꯡꯕꯣ ꯃꯤꯃꯥꯡ ꯑꯣꯖꯥꯅꯤ
ꯀꯣꯛ ꯆꯤꯛꯄꯁꯤꯁꯨ ꯌꯥꯝꯅ ꯕꯦꯔꯥꯅꯤꯅꯦ ꯀꯣꯛ ꯉꯥꯎꯕꯗꯒꯤꯩ ꯈꯗꯪ ꯀꯣꯛ ꯉꯥꯎꯕ ꯀꯣꯛ ꯆꯤꯛꯄꯒꯥꯏꯁꯤꯀꯣ ꯌꯥꯝꯅ ꯑ
ꯎꯝ ꯇꯧꯕ ꯃꯃ ꯈꯛ ꯈꯪꯗꯦ ꯋꯥ ꯏꯪꯗꯕꯗꯨ ꯌꯥꯎꯋꯦ ꯍꯥꯏꯕ
ꯍꯣꯏ ꯑꯗꯩ ꯀꯣ ꯀꯩꯔꯣꯝ ꯆꯤꯈꯠꯂꯛꯒꯅꯦ ꯑꯩꯣꯏꯔ ꯑꯣꯏꯅꯤꯡꯕꯥꯡ ꯌꯥꯎꯕ ꯅꯦꯕ ꯍꯣꯛ ꯉꯥꯎꯕ ꯅꯠꯇꯕ ꯆꯤꯛꯃꯟꯕꯗꯁꯨ ꯑꯗꯨꯝ ꯑꯣꯟꯅꯤꯡꯉꯛꯄ ꯌꯥꯎꯕꯅꯦꯕ
ꯍꯨꯏ
ꯑꯗꯨ ꯪꯒꯨꯂꯤꯒꯨꯝꯕ ꯑꯃ ꯆꯥꯁꯤꯜꯂꯨꯗꯅ
ꯇꯁꯤꯗꯣꯁꯦ ꯑꯩꯝ ꯄꯥꯎ ꯊꯁꯤꯦꯕ ꯑꯃ ꯀꯤ ꯩ
ꯑꯁ ꯑꯩꯅ ꯑꯩꯅ ꯆꯥꯔꯤꯕ ꯒꯨꯂꯤ ꯃꯌꯥꯝ ꯒꯨꯂꯤ ꯌꯥꯝ ꯆꯥꯕꯒꯤ ꯀꯩꯅꯣ ꯇꯧꯕꯅꯦ ꯐꯠꯇꯕꯗꯨꯁꯨꯅꯦ ꯆꯥꯗꯗꯤ ꯌꯥꯗꯕꯒꯤꯅꯦ
ꯎꯝ ꯊꯕꯥꯛꯇ ꯑꯃ ꯗꯥꯏꯃꯟꯗ ꯑꯃ ꯐꯨꯝꯃꯤꯁꯤꯒꯤ ꯍꯥꯏꯗꯤ ꯄꯦꯟ ꯀꯂꯔ ꯌꯥꯝ ꯆꯥꯏꯁꯟꯕꯗꯣ
ꯑꯥꯎ
ꯑꯗꯨꯗꯒꯤ ꯅꯨꯡꯉꯥꯏꯇꯕꯦ
ꯍꯣꯏ ꯑꯗꯨꯅꯦ ꯈꯥꯡꯕ ꯉꯝꯃꯕꯨꯗꯤ ꯑꯗꯨꯝ ꯈꯥꯡꯗꯧꯅꯦ ꯑꯗꯣ ꯈꯥꯡꯕ ꯉꯝꯃꯦ ꯍꯥꯏꯗꯤ ꯁꯤꯗꯁꯨ ꯌꯥꯝ ꯍꯦꯟꯃꯜꯂꯒ ꯑꯩ ꯉꯝꯅꯤ ꯉꯝꯅꯤ ꯑꯗꯨꯝ ꯈꯪꯗꯦ ꯑꯗꯨꯁꯨ ꯐꯠꯇꯦ
ꯍꯣꯏ ꯑꯗꯨ ꯍꯦꯃꯜꯂꯂꯤ ꯆꯥꯏꯗ ꯍꯥꯏꯗꯤ ꯑꯩ ꯈꯥꯕꯒꯝꯕꯩ ꯂꯤꯃꯤ ꯂꯥꯟꯊꯣꯛꯈ꯭ꯔꯦ ꯑꯩꯁꯦ ꯑꯁ ꯆꯥꯅ ꯉꯝꯕ ꯆꯥꯅꯗꯦ
ꯑꯥ
ꯑꯩ ꯃꯈ ꯃꯈꯜ ꯇꯨꯝꯂꯒ ꯎꯒꯖꯥꯁꯤꯗ ꯀ ꯇꯨꯝ ꯁꯤ ꯅꯣꯡꯉꯥꯜꯂ ꯑꯩ ꯃꯤꯅꯗꯤ ꯍꯥꯏꯔ ꯅꯣꯡꯉꯥꯜꯂ ꯈꯔꯗꯒ ꯑꯗꯨ ꯐꯠꯇꯦ ꯍꯥꯏꯕ ꯑꯩꯅꯤ ꯅꯨꯡꯉꯥꯜꯂꯒꯅꯤ ꯍꯦꯟꯖꯤꯟ ꯇꯧꯋꯦ ꯍꯥꯏꯕ
ꯑꯗꯨꯏ ꯇꯨꯝꯃꯣꯔꯣ ꯇꯨꯝꯗꯕꯤꯗ ꯂꯩꯔꯣ ꯑꯗꯨꯗꯤ ꯐꯔꯅꯤ
ꯎ ꯃꯤꯔꯆꯤꯗꯤ ꯎꯔ ꯎꯔꯤ ꯎꯏ ꯊꯔꯣ
ꯅꯪ ꯑꯗꯨꯗꯤ ꯑꯉꯥꯡꯗꯣ ꯑꯗꯨꯝ ꯁꯨꯇꯤ ꯁꯥꯗꯣꯛꯈ꯭ꯔꯦ
ꯎ ꯉꯥꯡ ꯀꯨꯏꯅ ꯇꯧꯔꯝꯗ꯭ꯔꯦ ꯑꯁꯤꯗꯣ
ꯑ ꯃꯣꯏ ꯄꯩꯈꯥ ꯍꯧꯗꯣꯔꯦ ꯍꯥꯏ ꯀꯔꯝ ꯀꯥꯟꯗꯩꯅꯣ
ꯇ ꯇ꯭ꯋꯦꯟꯇꯤ ꯊ꯭ꯔꯤꯅꯦ
ꯑꯣ ꯇ ꯀꯨ ꯍꯨꯝꯗꯣꯏꯗꯦ
ꯎꯝ
ꯑꯣ ꯋꯥꯔꯜꯗ ꯀꯞꯀꯤ ꯐꯥꯏꯅꯦꯜꯁꯤꯅ ꯇꯥꯡ ꯀꯨꯟꯗꯅꯦ ꯁꯥꯟꯅꯗꯣꯏꯁꯦ
ꯎꯝ ꯑ ꯃꯣꯏ ꯑꯦꯛꯖꯥꯝ ꯃꯇꯝꯁꯤꯗꯗꯤ ꯁꯨꯝꯅꯩꯒꯨꯝꯅꯩ ꯑꯗꯨ
ꯎꯝ ꯍꯣ ꯑꯗꯨꯒꯤꯅꯦ ꯑ ꯑꯪ ꯁꯥꯠ ꯁꯥ꯭ꯔꯗꯩ ꯁꯦꯡꯩꯅ ꯑꯣꯖꯥꯅ ꯋꯥꯗꯣꯔꯤꯕꯅꯤꯅꯦ ꯁꯥꯇ꯭ꯔ ꯃꯈꯩꯗꯨꯅ ꯑꯃꯨꯛ ꯑꯐꯕ ꯑꯍꯩꯕꯗꯣ ꯍꯟꯖꯤꯟ ꯍꯟꯖꯤꯟ ꯇꯧꯍꯟꯕꯒꯤ ꯕꯣꯔꯤꯡ ꯆꯨꯕ
ꯑꯁ ꯃꯊꯥ ꯁꯥꯠꯇꯣꯏꯅꯦ ꯑꯦꯛꯖꯥꯝ ꯃꯁꯦ ꯌꯥꯝ ꯌꯥꯝ ꯂꯥꯡꯍꯜꯂꯦꯕ
ꯎꯝ ꯎꯝ ꯑꯉꯥꯡ ꯑꯣꯏꯔꯤꯁꯦ ꯂꯩꯗꯅ ꯑꯉꯥꯡꯅꯤꯅꯅꯦ ꯈꯪꯕ꯭ꯔꯥ ꯍꯧꯖꯤꯛ ꯉꯁꯤ ꯐꯥꯈ꯭ꯔꯁꯨꯅꯦ ꯃꯣꯏ ꯗꯤ ꯑꯉꯥꯡꯁꯦ ꯅꯣꯡꯉꯥꯜꯂꯒ ꯀꯣꯛ ꯀꯥꯎꯋꯦꯕ
ꯎ ꯁꯤꯦ ꯃꯆꯤꯟꯗꯅ ꯑꯃ ꯍꯥꯏꯗꯅ ꯃꯁꯤ ꯅꯅ ꯆꯨꯝꯅ ꯍꯥꯏꯅꯗꯦꯕ ꯏꯕ ꯁꯌꯥ ꯇꯔꯥꯅ ꯀꯣꯛ ꯏꯔꯛꯇꯣꯏꯅꯦꯕ
ꯎꯝ ꯑꯩꯅ ꯇ꯭ꯔꯦꯟ ꯇꯧꯕ ꯑꯉꯥꯡꯗꯨꯅꯅꯦ ꯈꯪꯕ꯭ꯔꯥ ꯃꯣꯏ ꯍꯌꯦꯡ ꯃꯟꯗꯤ ꯅꯤꯡꯊ ꯀꯥꯎꯕ ꯅꯨꯃꯤꯠꯁꯤ ꯃꯣꯏꯒꯤ ꯀ꯭ꯂꯥꯁ ꯇꯦꯁ ꯂꯩꯌꯦꯅ ꯍꯥꯏꯗꯤ ꯄꯥꯅꯕ ꯄꯤꯔꯛꯑꯦꯕ
ꯑꯥ
ꯏ ꯚꯤ ꯑꯦꯁ ꯀꯤ ꯑꯗꯨ ꯄꯥꯍꯟꯕꯁꯤꯅꯅꯦ ꯄꯦꯇ꯭ꯔꯣꯜ ꯄꯝ ꯕꯅ ꯈꯪꯕ ꯐꯥꯎ ꯑꯁꯤ ꯁꯨꯡ ꯌꯥ ꯌꯥꯔ ꯄꯝꯕ ꯂꯥꯟꯁꯤ